ꯍꯥ ꯍꯜꯂꯣ ꯎꯝ ꯇꯥꯏꯌꯦꯀꯣ ꯇꯥꯕ꯭ꯔꯣ
ꯍꯜꯂꯣ
ꯍꯜꯂꯣ
ꯇꯅꯕꯣ
ꯇꯨꯃꯅꯒ ꯅꯪ ꯑꯣꯏꯔꯤ ꯁꯔꯦ
ꯎꯝ
ꯅꯪꯗꯦ ꯀꯦꯗꯧꯒ ꯅꯪ
ꯀꯩꯗꯧꯔꯤꯅꯣ
ꯍꯧꯖꯤꯛꯇꯤ ꯇꯨꯝꯅꯕ ꯐꯃꯨꯡꯗ ꯀꯥꯔꯦ
ꯀꯩꯗꯧꯔꯤꯒꯦ
ꯅꯪꯒ ꯋꯥꯔꯤꯔꯤ ꯁꯥꯔꯤ ꯇꯥꯕ꯭ꯔꯣ ꯍꯜꯂꯣ ꯍꯜꯂꯣ ꯇꯥꯗꯕ꯭ꯔꯣ ꯍꯜꯂꯣ
ꯗꯧꯔꯤꯅꯣ
ꯅꯪꯒ ꯋꯥꯔꯤ ꯁꯥꯔꯤꯕ
ꯇꯗ꯭ꯔꯤꯕꯨ
ꯇꯨꯝꯗ꯭ꯔꯔꯤ
ꯅꯪꯗꯤ ꯀꯩꯗꯧꯔꯤꯒꯦ
ꯍꯥꯥ
ꯅꯪꯗꯤ ꯀꯩꯗꯧꯔꯤꯒꯦ
ꯑꯩꯃ ꯂꯩ
ꯑꯣ ꯎꯝ ꯁꯤꯗꯤ ꯀꯗꯥꯏ ꯀꯗꯥꯏ ꯆꯠꯂꯦ
ꯑꯁꯁꯦ ꯀꯣꯏꯕ ꯆꯜꯂꯦ
ꯑꯣ
ꯅꯪꯗꯤ ꯀꯥꯏ ꯆꯠꯒꯦ ꯌꯨꯝ ꯂꯩꯕ꯭ꯔꯣ
ꯌꯨꯝ ꯂꯩꯌꯦ ꯑꯩꯗꯤ
ꯅꯣꯡ ꯆꯨꯕꯒꯤ ꯃꯄꯥꯟ ꯊꯣꯛꯄ ꯌꯥꯗꯕꯒꯤ ꯑꯗꯨꯝ ꯂꯩꯌꯦ
ꯀꯩ ꯃꯊꯦꯜ ꯆꯥꯔꯒꯦ
ꯍꯋꯥꯏ ꯆꯥꯏ ꯉꯁꯤ
ꯑꯍꯧꯕ ꯏꯟꯖꯪ
ꯍ ꯋꯥꯏ ꯆꯏꯌꯦ ꯑꯗꯨꯒ
ꯍꯋꯥꯏꯒ ꯀꯔꯤ ꯀꯔꯤ
ꯍꯧꯒ ꯑꯩꯒ ꯁꯧꯒꯔꯤꯒ
ꯎꯝ
ꯀꯔꯤ ꯀꯔꯤ ꯏꯟꯖꯪ ꯆꯥꯔꯦ ꯉꯁꯤꯘꯤ
ꯍꯛꯆꯥꯡ ꯍꯛꯆꯥꯡ ꯐꯕ ꯍꯟꯖꯥꯡ ꯉꯥꯛꯇ ꯆꯥꯔ ꯂꯩꯔꯝꯃꯤꯅ
ꯎꯝ ꯍꯛꯆꯥꯡ ꯐꯕ ꯉꯛꯇꯅꯤ
ꯎꯝ
ꯑꯩꯗꯤ ꯑꯗꯨꯝ ꯄꯪꯆꯥꯥꯗ ꯆꯥꯕꯗꯅꯤꯅꯦ
ꯎꯝꯪ ꯆꯥ ꯆꯥꯕꯅ ꯐꯕꯅꯤ
ꯍꯛꯆꯥꯡ ꯐꯕꯗꯣꯏꯅꯦꯀꯣ ꯄꯪꯆꯥꯥ ꯆꯥꯁꯨ ꯌꯥꯕ
ꯄꯪ ꯆꯥ ꯆꯥꯕ ꯃꯤꯅ ꯐꯕꯅꯤꯗ ꯆꯤꯜꯍꯥꯎ ꯊꯤꯗꯕ ꯃꯤꯅ
ꯅꯪꯗꯤ ꯀꯔꯤ ꯃꯊꯦꯜ ꯆꯥꯔꯦ
ꯑꯩꯁꯦ ꯑꯂꯨꯒ ꯈꯥꯃꯦꯟꯒ ꯆꯥꯏꯅꯦ
ꯎꯝ ꯑꯗꯨꯁꯨ ꯍꯥꯎꯕꯅꯦ
ꯍꯧꯋꯦ ꯍꯥꯏꯕꯥ ꯇꯔꯦ
ꯎꯝ
ꯀꯥꯏ ꯀꯥꯏ ꯆꯒꯦ ꯉꯁꯤ ꯌꯨꯝ ꯂꯩꯕ꯭ꯔꯣ
ꯌꯨꯝꯗ ꯂꯩꯌꯦ
ꯎꯝ
ꯆꯤꯡꯗ ꯂꯩꯕ꯭ꯔꯥ ꯇꯝꯗ ꯂꯩꯕ꯭ꯔꯥꯅꯪ
ꯑꯩ ꯇꯝꯗ ꯅꯪꯗꯤ ꯇꯤꯡꯗꯅꯣ ꯇꯝꯗꯅꯣ ꯁꯝ
ꯑꯩꯗꯤ ꯆꯤꯡꯇꯝ ꯍꯥꯏꯇꯥꯔꯦ ꯐꯔꯛ ꯇꯥꯗꯄꯗ ꯂꯩꯔꯦꯅꯦ
ꯏꯤꯟ ꯇꯝꯅ ꯅꯨꯡꯉꯥꯏꯕꯅꯤꯗ
ꯎꯝ ꯀꯔꯤ ꯀꯔꯤ ꯍꯣꯠꯅꯔꯤꯒꯦ ꯅꯪꯕꯨꯣ
ꯑꯩꯝꯇ ꯍꯣꯠꯅꯗꯤꯦ ꯁꯨꯝ ꯌꯨꯝꯗ ꯑꯗꯨꯝ ꯂꯩꯌꯦ
ꯇꯨꯝ ꯄꯥꯜꯂꯒꯣ
ꯄꯨꯁ ꯄꯥꯟꯗꯔꯤꯗ ꯌꯨꯝ ꯄꯥꯟꯅꯕ ꯋꯥꯠꯂꯤꯗ ꯂꯩꯁꯥꯕꯤ ꯁꯥꯕ ꯍꯧꯗ꯭ꯔꯤꯌꯦ
ꯑ ꯑꯁꯦꯡꯕꯣꯔꯥ
ꯑꯁꯦꯡꯕꯅꯦ ꯑꯣꯏꯗꯕ ꯉꯥꯡꯗꯦ ꯑꯩꯈꯣꯏꯗꯤ ꯍꯟꯗꯛ ꯍꯟꯗꯛꯅ ꯂꯩꯁꯥꯕꯤ ꯀꯟꯅ ꯐꯥꯒꯠꯂꯛꯏꯌꯦ
ꯎꯝ ꯁ ꯆꯍꯤꯤ ꯆꯥ ꯁꯔꯦ
ꯀꯌꯥ ꯊ
ꯑꯩꯒꯤꯗꯤ ꯅꯪꯁꯦ ꯇ꯭ꯋꯦꯟꯇꯤ ꯐꯥꯏꯚ ꯑꯃꯨꯝꯕ ꯑꯣꯏꯗꯧ ꯃꯜꯥꯟꯕꯣ
ꯎꯝ ꯑꯣꯏ ꯀꯅꯤ ꯌꯥꯝ ꯆꯨꯝꯅ ꯍꯥꯏꯗꯣꯔꯛꯏꯦ
ꯇꯅꯤꯐꯥꯏꯒꯨꯝꯕ ꯇꯃꯤꯀ
ꯆꯨꯝꯃꯤ ꯆꯨꯝꯃꯤ ꯆꯨꯝꯃꯟꯗꯅ ꯑꯃꯨꯛ ꯂꯥꯟꯒꯦ ꯇꯧꯔꯦ
ꯑ
ꯌꯥꯝ ꯍꯩꯈ꯭ꯔꯦꯗ ꯑꯣꯟꯊꯣꯛꯅ
ꯂꯩꯁꯥꯕꯤ ꯌꯥꯝ ꯃꯄꯨꯡ ꯐꯥꯕ ꯑꯣꯏꯔꯦꯅꯦ ꯑꯗꯨꯗꯤ
ꯍꯥꯥ
ꯂꯩꯁꯥꯕꯤ ꯃꯄꯨꯡ ꯐꯥꯔꯦꯕ ꯑꯗꯨꯗꯤ
ꯎꯝ ꯃꯄꯨꯡ ꯐꯔꯦ
ꯀꯣꯏꯅꯕꯀ ꯥ ꯂꯩ
ꯍꯩꯒꯨꯝꯕꯗ ꯍꯥꯏꯔꯗꯤ ꯑꯍꯥꯎꯕ ꯃꯇꯝꯗꯣ
ꯃꯥꯅꯦ ꯃꯥꯅꯦ ꯌꯥꯝꯅꯁꯨ ꯃꯨꯟꯗꯕꯀꯣ
ꯍꯣꯏ ꯃꯤꯅ ꯄꯥꯝꯅꯕ ꯃꯇꯝꯗꯣ ꯑꯗꯨ ꯃꯇꯝꯅꯦ ꯍꯥꯏꯕ ꯇꯥꯔꯦ
ꯎꯝ ꯃꯥꯅꯦ ꯃꯥꯅꯦ ꯀꯣꯏꯅꯥꯕꯗꯤ ꯂꯩꯔꯕꯣ
ꯍꯥꯥ
ꯀꯣꯏꯅꯥꯕꯗꯤ ꯂꯩꯔꯕꯣ
ꯀꯣꯏꯅꯕꯁꯦ ꯍꯧꯖꯤꯛ ꯀꯟꯅ ꯊꯤ ꯊꯤꯔꯤꯌꯦ ꯑꯩꯁꯨ
ꯊꯤꯕꯨ ꯊꯤꯔꯗꯤ ꯐꯪꯒꯅꯤ
ꯑꯗꯨꯝ
ꯀꯟꯅ ꯊꯤꯌꯣ
ꯀꯟꯅ ꯊꯤꯔꯤꯅꯤ ꯀꯟꯅ
ꯆꯍꯤ ꯀꯨꯟꯊ꯭ꯔꯥ ꯌꯧꯗ꯭ꯔꯤꯉꯩꯗ ꯌꯨꯝ ꯄꯥꯟꯅꯕ ꯇꯧꯑꯣꯀꯣ
ꯍꯥꯥ
ꯆꯍꯤ ꯀꯨꯟꯊ꯭ꯔꯥ ꯌꯧꯗ꯭ꯔꯤꯉꯩꯗ ꯌꯨꯝ ꯄꯥꯟꯅꯕ ꯇꯧꯑꯣꯕ
ꯀꯨꯟꯊ꯭ꯔꯥ ꯌꯧꯔꯗꯤ ꯀꯔꯤ ꯇꯧꯔꯒꯦ
ꯌꯥꯗꯤ ꯌꯥꯏ ꯌꯥꯕꯕꯨꯗꯤ ꯑꯗꯨꯝ ꯌꯥꯏ ꯊꯥꯔꯇꯤ ꯊꯥꯔꯇꯤ ꯇꯨ ꯐꯥꯎꯗꯤ ꯑꯗꯨꯝ ꯌꯥꯏ
ꯎꯝ
ꯊꯥꯔꯇꯤ ꯇꯨ ꯊ꯭ꯔꯤ ꯑꯗꯨ ꯐꯥꯎꯗ ꯑꯗꯨꯝ ꯌꯥꯏ ꯗꯨꯕꯨ ꯐꯣꯔ ꯐꯥꯏꯚ ꯆꯪꯈ꯭ꯔꯗꯤ ꯈꯔ ꯊꯦꯡꯗꯣꯛꯈ꯭ꯔꯦ
ꯑꯩꯗꯤ ꯈꯔ ꯀꯨꯏꯅ ꯂꯩꯁꯥꯔꯛꯈꯤꯒꯦꯅ ꯈꯜꯂꯤꯅꯤꯅꯦꯍꯦ
ꯑꯗꯨꯗꯤ ꯅꯪꯒꯤ ꯑꯄꯥꯝꯕ ꯅꯪꯒꯤ ꯈꯨꯁꯤ ꯅꯪꯒꯤ ꯑꯄꯥꯝꯕ ꯍꯥꯏꯇꯥꯔꯦꯀꯣ
ꯑꯗꯨꯅꯦ ꯍꯣꯏ
ꯑꯗꯨꯕꯨꯗꯤ ꯀꯩꯁꯨꯕꯨꯗꯤ ꯀꯥꯏꯗꯦ ꯅꯪ ꯑꯣꯖꯥ ꯑꯣꯏꯕ꯭ꯔꯥ
ꯑꯣꯏꯗꯦꯗ ꯑꯣꯖꯥ ꯑꯣꯏꯕ ꯃꯥꯟꯕ꯭ꯔꯣ
ꯑꯣꯖꯥ ꯑꯣꯏꯒꯗꯕ ꯃꯥꯟꯕ
ꯌꯨꯝꯗ ꯑꯣꯖꯥ ꯁꯥꯔꯒ ꯂꯩꯕ ꯑꯗꯨꯒꯤꯅꯦ
ꯎꯝ ꯑꯗꯨꯁꯨ ꯌꯥꯏ
ꯃꯄꯥꯟꯗꯗꯤ ꯁꯥꯕ ꯉꯝꯗ꯭ꯔꯕꯅꯤꯅ ꯌꯨꯝꯗ ꯑꯣꯖꯥ ꯁꯥꯔꯒ ꯂꯩꯔꯕ
ꯉꯁꯤ ꯐꯨꯠꯕꯣꯜ ꯌꯦꯡꯗꯦ
ꯌꯦꯡꯗꯦ ꯉꯁꯤꯗꯤ
ꯉꯔꯥꯡꯗꯤ ꯌꯦꯡꯕ꯭ꯔꯣ
ꯉꯔꯥꯡꯗꯤ ꯌꯦꯡꯉꯤ ꯎꯝ
ꯌꯦꯡꯗ꯭ꯔꯣ ꯅꯪꯗꯤ
ꯑꯩꯗꯤ ꯌꯦꯡꯗꯦ ꯀꯨꯝꯁꯤ
ꯀꯩꯒꯤ ꯌꯦꯡꯗ꯭ꯔꯦꯅꯣ ꯀꯨꯝꯁꯤ ꯁꯤꯕꯣ ꯀꯔꯤ ꯅꯨꯡꯉꯥꯏꯇꯕ ꯂꯩꯕꯒꯤ ꯌꯦꯡꯗꯔꯤꯅꯣ
ꯑꯩꯁꯦ ꯑꯩꯒ ꯌꯦꯡꯃꯤꯟꯅꯉꯦ ꯃꯔꯨꯞ ꯂꯩꯇꯕꯀꯣ
ꯑ ꯏꯊ ꯏꯊꯟꯗ ꯑꯣꯏꯔꯁꯨ ꯌꯦꯡ ꯌꯥꯗ꯭ꯔꯥ
ꯇꯟꯊꯩ ꯑꯣꯏꯁꯨ ꯌꯥꯗꯤ ꯌꯥꯏ ꯌꯥꯗꯕꯗꯤ ꯂꯩꯇꯦ ꯑꯗꯨꯕꯨ ꯇꯟꯕ ꯏꯊꯟꯇ ꯌꯦꯡꯕꯗ ꯃꯤ ꯑꯅꯤ ꯑꯍꯨꯝ ꯐꯝꯃꯒ ꯋꯥꯔꯤ ꯁꯥꯒꯦ ꯌꯦꯡꯕꯗꯣ ꯅꯨꯡꯉꯥꯏꯕꯗꯕ
ꯀꯦ ꯀ ꯂꯩꯥꯏꯗꯤ
ꯊꯣꯏꯅ ꯁꯤ ꯇꯧꯋꯦ ꯍꯥꯏꯕ ꯂꯩꯇꯦ ꯍꯧꯖꯤꯛꯄꯨꯗꯤ ꯑꯗꯨꯝ ꯌꯨꯝꯗ ꯂꯩ
ꯌꯦꯡꯤ ꯇꯥꯏ ꯆ ꯀꯦꯔꯣꯣꯡ ꯌꯒ ꯌꯦ ꯔ
ꯍꯌꯦꯡꯁꯦ ꯍꯌꯦꯡꯁꯦ ꯂꯩꯒꯅꯤ ꯅꯣꯡ ꯆꯨꯔꯦꯗ ꯅꯣꯡ ꯆꯨꯔꯦꯗꯗꯤ ꯌꯨꯝꯗ ꯂꯩꯌꯦꯦ ꯆꯨꯔꯗꯗꯤ ꯑꯗꯨꯝ ꯆꯠꯀꯅꯤ
ꯅꯣꯡ ꯆꯨꯕ꯭ꯔꯣ ꯉꯁꯤ ꯅꯣꯏꯔꯣꯝꯗ
ꯉꯁꯤꯁꯦ ꯈꯔ ꯈꯔ ꯑꯗꯨꯝ ꯆꯨꯏ
ꯎꯝ ꯆꯞ ꯃꯅꯕ ꯌꯥꯅꯤ ꯑꯗꯨꯗꯤ
ꯎꯝ ꯑꯩꯈꯣꯏ ꯂꯩꯕꯁꯤ ꯂꯝ ꯃꯆꯥꯗ ꯂꯩꯕꯅꯤꯗ
ꯎꯝ
ꯅꯪ ꯅꯣꯏꯅ ꯂꯩꯕꯗꯨꯒ ꯑꯩꯒꯗ ꯌꯥꯝꯅ ꯂꯥꯞꯄ ꯅꯠꯇꯦꯕ
ꯎꯝꯪ
ꯑꯩꯈꯣꯏ ꯂꯝ ꯌꯥꯝ ꯄꯤꯛꯄꯅꯤꯗ ꯃꯤꯒꯤ ꯂꯝꯗꯤ ꯑꯩꯈꯣꯏꯒꯤ ꯂꯝ ꯑꯅꯤ ꯑꯍꯨꯝꯒ ꯃꯥꯟꯅꯩ ꯍꯥꯏꯏ
ꯎꯝ
ꯄꯨꯡ ꯀꯌꯥꯔ ꯇꯨꯝꯒꯅꯤ
ꯍꯥ
ꯄꯨꯡ ꯀꯌꯥꯗꯣ ꯇꯨꯝꯒꯅꯤ ꯉꯁꯦ
ꯈꯪꯗꯦꯗ ꯇꯨꯝꯅꯤꯡꯕ ꯃꯇꯝꯗꯨꯁꯨ ꯇꯨꯝꯕꯗꯣ ꯍꯥꯏꯌꯦ ꯉꯥꯏꯍꯥꯛ ꯂꯩꯔꯗꯤ ꯑꯗꯨꯝ ꯐꯅꯤ
ꯑꯥ ꯅꯪꯗꯤ ꯊꯕꯛ ꯂꯣꯏꯔꯦ ꯍꯥꯏ
ꯕ ꯗꯩꯔꯁꯨꯧ ꯀꯥ ꯂ ꯊ
ꯀꯥꯟꯅꯒꯅꯤꯕ ꯈꯔꯛꯄꯗꯤꯩ
ꯅꯪꯗꯤ ꯊꯕꯛ ꯌꯥꯝ ꯋꯥꯠꯂꯤꯦꯕꯣ
ꯑꯩ ꯊꯕꯛ ꯌꯥꯝ ꯋꯥꯠꯂꯤ
ꯑ
ꯑꯗꯣ ꯅꯪ ꯕꯔꯥꯗ ꯂꯩꯕ꯭ꯔꯣ
ꯑꯩꯗꯣ
ꯎꯝ
ꯑꯣ
ꯅꯪ ꯌꯨꯝ ꯂꯩꯕ꯭ꯔꯣ
ꯆꯨꯝꯗ ꯂꯩ
ꯎꯝ
ꯌ ꯌꯗꯟꯗ
ꯍꯥꯏꯗꯤ ꯅꯪ ꯅꯪ ꯕꯔꯥꯗ ꯂꯩ
ꯏꯁꯥꯒꯤ ꯌꯨꯝꯗ ꯂꯩꯖꯩ
ꯑꯣ ꯇꯥꯏꯅꯦ ꯇꯥꯏꯅꯦ ꯍ
ꯊꯕꯛ ꯊꯨꯅ ꯂꯣꯏꯅꯕ ꯍꯣꯠꯅꯔꯨꯅꯦ
ꯍꯧꯖꯤꯛ ꯊꯕꯛꯁꯤ ꯑꯁ ꯈꯪꯉꯤꯗ ꯁꯥꯕ ꯑꯃꯨꯛ ꯗꯥꯎꯟ ꯇꯧꯋꯏ ꯋꯥꯔꯤ ꯁꯥꯕ ꯌꯥꯗꯦ ꯍꯥꯏ ꯑꯃꯨꯛ ꯇꯧꯋꯦ ꯊꯕꯛꯁ ꯌꯥꯝ
ꯎ ꯅꯟꯅꯕ ꯀ ꯍꯅ ꯃꯇꯝ ꯄꯝ
ꯑ
ꯈꯪꯗꯦ ꯎ ꯀꯔꯤ ꯑꯣꯏꯕ ꯌꯥꯕ ꯌꯥꯗꯕ꯭ꯔꯥ ꯈꯪꯁꯨ ꯈꯪꯗꯦꯗ
ꯅꯣꯏ ꯅꯆꯤꯟꯜ ꯏꯅꯥꯎ ꯀꯌꯥ ꯁꯨꯒꯦ
ꯑꯩꯈ ꯏꯆꯤꯟ ꯏꯅꯥꯎꯁ ꯃꯔꯤ ꯃꯉꯥ ꯃꯉꯥ
ꯑ ꯌꯥꯝ ꯐꯩꯅꯦ
ꯀꯌꯥ ꯁꯨꯒꯦ ꯅꯣꯏꯗꯤ
ꯑꯩꯈꯣꯏ ꯁ ꯃꯉꯥ ꯁꯨꯔꯦ
ꯍꯛꯇ ꯃꯅꯥ ꯀꯗ ꯊꯣꯅ
ꯅꯨꯄꯥ ꯀꯌꯥꯅꯣ ꯅꯨꯄꯤ ꯀꯌꯥꯅꯣ
ꯅꯨꯄꯥꯅꯤ ꯅꯨꯄꯤ ꯑꯍꯨꯝꯅꯦ
ꯑꯩꯈꯣꯏꯅ ꯅꯨꯄꯥ ꯑꯍꯨꯝ ꯑꯣꯏꯕ
ꯎꯝ
ꯅꯨꯄꯤ ꯑꯅꯤ ꯑꯣꯏꯕ ꯅꯪꯅ ꯑꯍꯟ ꯑꯣꯏꯕ꯭ꯔꯥ
ꯎꯝ
ꯅꯪꯅ ꯑꯍꯟ ꯑꯣꯏꯕ꯭ꯔꯣ
ꯑꯥ ꯃꯠꯇꯦ
ꯃꯌꯥꯏ ꯑꯣꯏꯕ꯭ꯔꯥ ꯅꯪꯅ ꯂꯥꯁ
ꯑꯩꯅ ꯂꯥꯛ ꯇꯥꯕꯤꯈ꯭ꯔꯦ ꯑꯇꯩ ꯇꯥꯍꯟꯕ ꯑꯇꯩ ꯇꯥꯍꯟꯕ ꯌꯥꯗ꯭ꯔꯦ ꯍꯥꯏꯕꯒꯤ ꯑ ꯄꯥꯟꯕꯌꯥꯈꯦ
ꯅꯨꯄꯤ ꯊꯤꯕꯗꯤ
ꯅꯨꯡꯇꯤ ꯀꯤꯕꯁꯨ ꯑꯃ ꯌꯥꯎꯈ꯭ꯔꯦ
ꯑꯣ
ꯌꯨꯝ ꯄꯥꯟꯕ ꯑꯃ ꯅꯨꯄꯤ ꯊꯤꯕ ꯑꯃ ꯅꯣꯏꯒꯤꯗꯤ ꯀꯃꯥꯏ ꯀꯃꯥꯏꯅ ꯍꯥꯏ
ꯑꯩꯈꯣꯏꯒꯤꯗꯤ ꯂꯣꯏꯅ ꯊꯤꯈ꯭ꯔꯦ ꯑꯩꯅ ꯑꯗꯨꯝ ꯂꯩꯍꯧꯔꯦ ꯍꯥꯏ ꯇꯔꯦ
ꯅꯪꯒꯤ ꯁꯨꯝ ꯃꯇꯝ ꯌꯧꯔꯛꯑꯃꯅꯤ ꯑꯗꯨ ꯑꯣꯏꯔꯗꯤ
ꯃꯇꯝ
ꯍꯦꯜꯂꯕꯣ ꯋꯥꯠꯂꯤꯕꯣ ꯀꯃꯥꯏ ꯀꯃꯥꯏ ꯇꯧꯔꯤꯒꯦ
ꯄꯥꯈꯪꯁꯤꯔꯤ ꯑꯣꯏꯈ꯭ꯔꯦꯗ
ꯍꯦꯜꯂꯕꯣꯅꯦ ꯅꯨꯡꯉꯥꯏꯈꯤꯗ꯭ꯔꯦꯗ
ꯁꯤꯠꯇ꯭ꯔꯦ ꯑꯩꯈꯣꯏꯗꯤ